ꯇꯥꯕ꯭ꯔꯣ ꯀꯩꯗꯧꯔꯤꯒꯦ ꯀꯩꯗꯧꯔꯤꯒꯦ
ꯑꯩ ꯃꯄꯥꯟꯗ ꯐꯝꯃꯒ ꯂꯩ
ꯏꯁ ꯌꯥꯝ ꯅꯨꯡꯉꯥꯏꯅ ꯐꯝ ꯃꯥꯜꯂꯦꯀꯣ ꯅꯣꯡ ꯆꯨꯗꯦꯗ ꯋꯥꯈꯜ ꯅꯨꯡꯉꯥꯏ ꯅꯨꯡꯉꯥꯏ ꯍꯣꯏ ꯆꯨꯗꯦ
ꯑꯁ ꯑꯩꯈꯣꯏꯗꯩ ꯐꯖꯅ ꯆꯨꯏꯅꯦ ꯑꯗꯨꯏ ꯌꯥꯝ ꯏꯪꯉꯦ ꯅꯨꯡꯉꯥꯏꯔꯦ ꯌꯥꯝ ꯉꯁꯥꯏꯗꯤ ꯁꯥ
ꯑꯣꯝ ꯆꯥꯛꯅꯩꯌꯦ ꯉꯁꯥꯏꯁꯨ ꯅꯨꯡꯁꯥ ꯁꯥꯃ ꯁꯥꯃꯟꯗꯅ ꯀꯥꯏꯗꯩ ꯏꯔꯨꯖꯔꯦ ꯍꯧꯖꯤꯛꯇꯤ ꯅꯣꯡ ꯈꯔ ꯀꯩꯅꯣ ꯇꯧꯈ꯭ꯔꯦ ꯅꯦꯝꯊꯈ꯭ꯔꯦ ꯅꯨꯡꯁꯥ ꯑ ꯅꯨꯡꯁꯥ ꯊꯣꯛꯇ꯭ꯔꯦ ꯋꯥꯈꯜ ꯅꯨꯡꯉꯥꯏ ꯅꯨꯡꯉꯥꯏꯕ ꯈꯜꯂꯒ ꯐꯝꯕ ꯃꯥꯜꯂꯦꯀꯣ
ꯑꯁ ꯅꯪꯒꯤ ꯋꯥꯈꯜ ꯇꯧꯔ ꯐꯝꯃꯤꯅꯤꯅꯦ ꯀꯔꯤꯔ ꯍꯧꯖꯤꯛ ꯉꯁꯤꯁꯦ ꯎꯝꯅꯦ ꯑ ꯉꯁꯤꯁꯦ ꯋꯦꯗꯔꯁꯦ ꯀꯩ ꯍꯥꯏꯁꯤꯔ ꯑꯥ ꯌꯥꯝ ꯅꯨꯡꯁꯤꯕ ꯍꯥꯏꯕꯗꯣ ꯑꯪ ꯑꯪꯉꯥꯎ ꯑꯪꯉꯥ ꯎꯝ ꯑꯉꯥꯡꯐꯥꯎ ꯐꯖꯥꯅ ꯇꯨꯝꯕ ꯋꯥꯔꯦꯗ ꯉꯁꯤꯗꯤ
ꯑꯉꯥꯡ ꯇꯨꯝꯃꯦꯕ ꯑꯩꯁꯨ ꯉꯁꯥꯏ ꯉꯥꯛꯇꯪ ꯉꯥꯛꯇꯪꯗꯤ ꯇꯨꯝꯃꯦ ꯄꯨꯡ ꯇꯔꯥꯃꯥꯊꯣꯏ ꯗꯥꯏ ꯇꯨꯝꯃꯒꯀꯣ ꯑꯩ ꯋꯥꯈꯜ ꯋꯥꯈꯜꯁꯦ ꯀꯩ ꯀꯩꯅꯣ ꯈꯜꯂꯝꯃꯒ ꯀꯩꯞ ꯀꯩꯁꯨ ꯀꯥꯟꯅꯗꯦꯅ ꯇꯨꯝꯊꯣꯛꯄꯅꯤ
ꯅꯪꯁꯦ ꯉꯁꯤ ꯋꯥꯈꯜ ꯈ꯭ꯔ ꯑ ꯀꯔꯤ ꯍꯥꯏꯕ꯭ꯔꯥ ꯀꯔꯤ ꯇꯧꯕ꯭ꯔꯥ ꯌꯥꯗꯦꯅꯦ ꯉꯁꯤ
ꯄꯨꯡ ꯑꯅꯤ ꯃ꯭ꯌꯥ ꯇꯨꯝꯃꯦ ꯇꯨꯝꯃꯒ
ꯍꯧ ꯀꯠꯂꯒ ꯐꯣꯟ ꯇꯧꯔꯒ ꯀꯅꯥ ꯀꯅꯥꯅꯣ ꯏꯁꯧ ꯂꯥꯡꯁꯜꯂꯝꯃꯒ ꯀꯥꯟꯅꯗꯦꯅ ꯐꯣꯟ ꯆꯥꯔꯖ ꯇꯧꯊꯣꯛꯒ ꯊꯕꯛ ꯈ꯭ꯔ ꯇꯧꯔꯦ ꯊꯕꯛ ꯈ꯭ꯔ ꯇꯧꯔꯒ ꯑꯃꯨꯛ ꯏꯔꯨꯖꯔꯦ ꯌꯥꯝ ꯅꯣꯛꯅꯤꯡꯕꯅꯤꯗ
ꯖꯥꯠꯖꯥꯠꯅꯤꯗ ꯉꯁꯤ ꯉꯁꯥꯏꯒꯣ ꯑꯩ ꯉꯔꯥꯡꯒꯩꯁꯨ ꯇꯧꯗꯕꯅꯦꯕ ꯑꯩꯒꯤ ꯋꯥꯈꯜꯗ ꯀꯩ ꯍꯥꯏꯁꯤꯔ ꯅꯣ ꯋꯥꯛ ꯋꯥꯈꯜꯖꯦ ꯌꯥꯝ ꯀꯩ ꯍꯥꯏꯖꯦ ꯅꯨꯡꯁꯤꯔꯛꯄ ꯍ ꯍꯩ ꯃꯣꯏꯠ ꯏꯊꯟꯗꯀꯣ ꯀꯥꯞꯅꯤꯡꯕ ꯐꯥꯎꯔꯛꯄ ꯑꯦ ꯑꯦ ꯑ ꯅꯣꯛ ꯀꯞꯇꯤ ꯀꯝꯇꯦꯗ ꯅꯨ ꯄꯥꯅꯕꯨ ꯀꯥꯏꯗꯩ ꯀꯞꯄꯗꯤ ꯂꯣꯏꯔꯦꯗꯅ
ꯑꯗꯨꯅꯦ ꯀꯞꯄꯗꯤ ꯀꯞꯄꯒ ꯂꯩꯔꯝꯃꯗꯤ ꯑꯁ ꯑꯩ ꯅꯨꯡꯉꯥꯏꯇꯦꯕ ꯅꯪ ꯀꯞ ꯅꯪ ꯀꯞꯄꯒ ꯂꯩꯗꯨꯗ ꯑꯩ ꯐꯪꯗ꯭ꯔꯗꯤ ꯅꯨꯡꯉꯥꯏꯇꯦꯕꯒꯣ
ꯑꯩ ꯏꯊꯟꯗ ꯂꯩꯔꯤꯉꯩꯗꯤ ꯁꯨꯡꯀꯞ ꯀꯞꯄꯣꯏ ꯅꯪꯒꯒ ꯅꯪ ꯅꯪꯒꯨꯝꯕ ꯅꯨꯄꯤꯒꯨꯝꯕ ꯂꯩꯃꯤꯟꯅꯔꯗꯤ ꯀꯞꯀꯅꯤ ꯄꯤ ꯇꯩꯊꯣꯛ ꯄꯤꯅꯕ ꯃꯤ ꯂꯩꯇꯦ ꯍꯥꯕ ꯀꯥꯞꯄꯒꯀꯣ
ꯑꯠ ꯆ ꯆ ꯆ ꯑꯗꯣ ꯅꯣꯡꯃ ꯑꯃꯛ ꯑꯃꯨꯔꯛꯀ ꯑꯝ ꯃꯔꯛꯀ ꯀꯥꯞꯕꯨꯀꯣ ꯌꯦꯡꯒꯦ
ꯇꯨꯏꯅꯦ ꯀꯞꯇꯨꯏꯅꯦ ꯄꯤꯠ ꯅꯪ ꯅꯣꯏꯅ ꯄꯤꯠ ꯅꯣꯏꯅꯅꯦ ꯄꯤ ꯇꯥꯏꯊꯣꯛ ꯄꯤꯗꯩꯅꯤꯀꯣ
ꯑ ꯇꯥꯏꯊꯣꯛꯀꯦꯅꯦ ꯍꯦꯡꯒꯔꯁꯦ ꯈ꯭ꯔ ꯑꯆꯧꯕ ꯑꯍ ꯈ꯭ꯔ ꯑꯊꯥꯕ ꯂꯧꯔꯒꯀꯣ ꯑ ꯅꯪ ꯀꯞꯄꯗꯤ ꯍꯩꯗꯧ ꯃꯥꯟꯗꯦꯗ ꯅꯪꯗꯣ
ꯍꯥꯏꯗꯤ ꯅꯪꯒꯤ ꯄꯨꯛꯅꯤꯡꯗꯣ ꯌꯥꯝ ꯀꯩꯅꯣ ꯇꯧꯋꯦꯕ ꯏꯪ ꯇꯞꯄꯦꯕ ꯅꯪꯗꯣ ꯏꯪ ꯇꯞꯕꯒ ꯑ ꯎꯝ ꯈꯥꯝꯕ ꯍꯩꯕꯗꯣ ꯄꯨꯛꯅꯤꯡ ꯈꯥꯝꯕ ꯍꯩꯕ ꯃꯤꯗꯨ ꯃꯥꯜꯂꯦꯕ ꯅꯪ ꯀꯞꯄ ꯍꯩꯔꯝꯗꯧ ꯃꯥꯟꯗꯦ
ꯏꯁꯧ ꯂꯥꯡꯒꯟꯕꯅꯦ ꯗꯨꯡꯗꯥꯡ ꯇꯧꯕꯅꯦ ꯅꯪ ꯈꯪꯗꯕꯩ ꯋꯥꯅꯦ
ꯑꯦ ꯇꯧꯔꯝꯃꯣꯏ ꯑꯩꯗꯤ ꯌꯥ ꯑꯁ ꯑꯩꯗꯤ ꯅꯨ ꯄꯥꯒ ꯆꯞ ꯃꯥꯟꯅꯕꯅꯦ ꯌꯥꯗꯕꯅꯦ ꯏꯁꯦ
ꯅꯣꯏ ꯍꯌꯦꯡꯋꯥꯏ ꯂ ꯂꯩꯃꯤꯟꯅꯔꯀꯥꯟꯗ ꯀꯥꯞꯀꯦꯕ ꯏꯊꯟꯇ ꯂꯩꯔꯀꯥꯟꯗ ꯀꯞꯄꯗꯤ ꯃꯤ ꯀꯅꯥꯁꯨ ꯊꯦꯝꯕꯤꯅꯤꯉꯥꯏ ꯃꯤ ꯂꯩꯇꯦ ꯀꯩ
ꯍꯌꯦꯡ ꯀꯞꯄꯜ ꯍꯌꯦꯡ ꯀꯞꯄ ꯂꯥꯛꯑꯣ
ꯍꯌꯦꯡ ꯀꯞꯄ ꯂꯥꯛꯁꯤꯔ ꯈꯪꯗꯦꯅꯦ
ꯂꯥꯛꯑꯣ ꯅꯪ ꯀꯞꯂꯝ ꯀꯞ ꯑꯁꯦꯡꯕ ꯅꯪ ꯀꯞꯄ ꯍꯥꯏꯔꯝꯗꯧ ꯃꯥꯥꯟꯗꯦꯕ
ꯑꯦ ꯑꯦ ꯀꯥꯞꯒꯟꯕꯅꯦꯍꯦ꯫ ꯅꯪ ꯇꯨꯡꯗꯟ ꯅꯨꯄꯥꯒꯤ ꯗꯨꯃꯥꯏꯟ ꯗꯨꯡꯗꯥꯡ ꯗꯨꯡꯗꯥꯡ꯫ ꯇꯧꯕꯗꯤ ꯅꯪ ꯅꯥꯛꯇ ꯂꯩꯔ ꯀꯥꯞꯅꯤꯡꯗꯦꯗ ꯀꯥꯞꯄꯒ ꯑꯃꯨꯛ ꯐꯨꯔꯛ ꯐꯨꯔꯛꯑꯗꯤ꯫ ꯅꯪꯅ ꯑꯃꯨꯛ ꯅꯪꯅ ꯀꯥꯞꯀꯅꯨ ꯀꯔꯤꯒꯤ ꯀꯞꯄ꯭ꯔ ꯐꯨꯔꯥꯛ ꯑꯥ꯫
ꯍꯣꯏ ꯐꯨꯗꯣꯏꯅꯦ ꯑꯩꯌꯦ꯫ ꯅꯨꯄꯥꯅꯕꯣ ꯍꯧ ꯀꯞꯄꯥ ꯍꯧꯅꯕ꯭ꯔ꯫
ꯍꯣꯏ ꯑꯗꯨꯃꯥꯏꯟ ꯇꯧꯗꯧ ꯃꯥꯜꯂꯦꯕ ꯊꯦꯝꯕꯩ ꯋꯥ ꯂꯩꯇꯦ꯫ ꯎꯝ꯫
ꯑꯩ ꯑꯩꯅ ꯀꯞꯄꯗꯤ ꯈꯔ ꯐꯩꯌꯦꯕ꯫ ꯅꯨꯄꯤꯅ ꯀꯥꯞꯄꯗꯣ ꯈꯔ ꯃꯥꯜꯂꯦꯗꯅ꯫ ꯅꯨꯄꯥꯅ ꯀꯞꯕꯗꯤ ꯃꯥꯟꯗꯦꯕ ꯅꯨꯄꯥ ꯌꯥꯝ ꯊꯣꯛꯇꯦꯕ꯫ ꯀꯥꯞꯀꯅꯨ ꯀꯣ꯫
ꯑꯁ ꯍꯦꯛꯇ ꯀꯞꯅꯤꯡꯉꯥꯛꯏꯅꯦ ꯏꯊꯟꯇ꯫
ꯑꯥꯎꯗꯤ ꯄꯤꯒꯁꯦ ꯖ꯭ꯔ꯫ ꯖ꯭ꯔꯣ ꯇꯥꯕ꯭ꯔꯣ ꯇꯥꯗꯤꯗꯀꯣ꯫ ꯃꯤꯠꯇ ꯈꯞꯈꯞ ꯈꯞ ꯈ ꯈꯞ ꯈꯞꯂꯒ ꯂꯩꯕ꯭ꯔꯕ꯫
ꯍꯣꯏ ꯉꯁꯥꯏ ꯑꯗꯨꯃꯥꯏꯟ ꯇꯧ ꯑꯗꯨꯃꯥꯏꯟ ꯇꯧꯋꯤ ꯇꯧꯋꯦ ꯃꯅꯨꯡꯗ ꯑꯩꯈꯣꯏꯒꯤ ꯄꯤ꯫ ꯄꯤ ꯀꯩ ꯍꯥꯏꯁꯤꯔ ꯑꯩꯈꯣꯏꯒꯤ ꯃꯅꯨꯡꯗ ꯄꯤ ꯈꯔ ꯇꯥ꯫ ꯊꯣꯛꯇꯤ ꯊꯣꯛꯇꯕ ꯃꯅꯨꯡꯗ ꯑꯗꯨꯝ ꯅꯞꯁꯤꯜꯂ ꯂꯩꯕꯗꯣ ꯑꯗꯨꯃꯥꯏꯅ ꯇꯧꯋꯦ꯫
ꯑꯩꯉꯣꯟꯗ ꯐꯣꯟ ꯇꯧꯔꯛꯀꯦꯗꯤ ꯍꯥꯏꯗꯦ ꯑꯗꯨꯉꯥ ꯑꯗꯨꯃꯥꯏꯅ ꯇꯧꯔꯤꯉꯩꯗ꯫ ꯑꯩꯗꯤ ꯉꯁꯥꯏ ꯑꯩꯁꯨ ꯇꯨꯝꯃꯦꯕ ꯐꯖꯅ ꯇꯨꯝꯃꯦ ꯏꯃꯥꯟꯅꯕꯤꯈꯣꯏ꯫ ꯐꯣꯟ ꯇꯧꯔꯛꯄꯁꯨ ꯑꯩ ꯄꯥꯏꯈꯠꯇꯔ꯭ꯦ ꯑꯩ ꯇꯨꯝꯅꯤꯡꯃꯟꯕꯒꯤꯀꯣ꯫
ꯎꯝ꯫
ꯑꯃꯨꯛ ꯀꯣꯜ ꯇꯧꯔꯦ ꯃꯥ ꯑꯃꯨꯛꯀ ꯄꯥꯏꯔꯛꯇ꯭ꯔꯦ ꯃꯨꯛꯀ ꯃꯥ ꯇꯧꯔꯛꯑꯦ ꯑꯩꯅ ꯄꯥꯏꯈꯠꯄ ꯅꯪꯍꯧꯗ꯭ꯔꯦ ꯑꯁ ꯉꯁꯤꯒꯤ ꯌꯥꯔꯅꯤ꯫
ꯅꯪꯅ ꯍꯧꯖꯤꯛ ꯋꯥꯔꯤ ꯇꯧꯕꯁꯤꯗꯤ ꯀꯩ ꯍꯥꯏꯁꯤꯔ ꯄꯨꯛꯅꯤꯡꯁꯦ꯫ ꯈꯣꯏꯒꯤ ꯋꯥꯈꯜꯁꯦ ꯀꯩ ꯍꯥꯏꯁꯤꯔ ꯅꯧ ꯊꯣꯛꯑꯦ ꯍꯥꯏ ꯇꯥꯔꯦ ꯐ꯭ꯔꯦꯁ ꯑꯣꯏꯌꯦꯕ꯫
ꯑꯗꯨꯅꯦꯕ꯫ ꯑꯗꯣ ꯃꯔꯛ ꯃꯔꯛꯇ ꯑꯩꯉꯣꯟꯗ ꯇꯧꯔꯛꯑꯣ ꯅꯠꯇ꯭ꯔꯗꯤ ꯅꯪꯗꯣ ꯑꯁ꯫
ꯍꯣꯏ ꯇꯧꯁꯤꯔꯗꯤ ꯈꯟ ꯇꯧꯁꯤꯔꯗꯤ ꯈꯟꯕꯅꯦ ꯑꯩ ꯅꯪ꯫ ꯑꯁ ꯊꯕꯛꯁꯤꯂꯝꯒꯗ꯭ꯔꯥ ꯀꯥꯏꯅꯀꯣ ꯁꯦꯁ ꯉꯁꯥꯏꯗꯣ ꯇꯧ꯫ ꯅꯪꯗꯤ ꯑꯟꯂꯤꯃꯤꯠ ꯑꯟꯂꯤꯃꯤꯇꯦꯠꯒꯤ ꯗ꯭ꯌꯨꯇꯤ ꯑꯣꯏꯕꯅꯤꯅꯀꯣ꯫
ꯍꯣꯏ ꯑꯗꯣ꯫ ꯑꯗꯨ ꯑꯣꯏꯔꯁꯨ ꯅꯣꯏꯅ ꯇꯧꯔꯛꯑꯗꯤ ꯑꯩ ꯗꯨꯝ ꯄꯥꯏꯈꯠꯀꯅꯤꯗ꯫ ꯁꯪ ꯁꯪꯉꯗꯤ ꯍꯥꯏꯕ ꯎꯝ ꯁꯪꯗꯗꯤ ꯍꯣꯏ꯫ ꯑꯩꯅ ꯀꯔꯤꯒꯨꯝꯕ ꯐꯣꯟꯒꯁꯦ ꯂꯥꯞꯅ ꯏꯅꯥꯛꯇꯒꯤ ꯂꯥꯞꯅ ꯊꯝꯃꯗꯤ꯫ ꯈꯪꯗ꯭ꯔꯦꯀꯣ ꯑꯩꯉꯣꯟ ꯑꯩꯒ ꯑꯩ ꯈꯪꯉ ꯈꯪꯉꯗꯤ꯫ ꯇꯨꯝ ꯄꯥꯏꯈꯠꯀꯅꯤꯗ ꯑꯩ꯫ ꯃꯤꯒꯤ ꯀꯣ ꯏꯒꯅꯣꯔ ꯇꯧꯕ ꯍꯩꯇꯦ ꯑꯩ ꯗꯨꯝ ꯄꯥꯏꯕꯅꯦ꯫
ꯍꯣ ꯏꯛꯅꯣꯔ ꯇꯧꯕ ꯍꯩꯇꯦꯕ꯫
ꯎꯝ ꯍꯩ ꯇꯕꯅꯦ꯫
ꯑꯣ ꯅꯣꯏꯗꯤ ꯃꯤ ꯃꯤ ꯃꯤ ꯃꯤ ꯌꯥꯝ ꯐꯩꯗ ꯐꯣꯟ ꯇꯧꯔꯛꯑꯗꯤ ꯌꯥꯝ ꯆꯤꯜꯂꯁꯨꯀꯣ ꯗꯨꯝ ꯐꯣꯟ ꯄꯥꯏꯕꯗꯣ ꯑꯗꯨꯃꯥꯏꯅ ꯇꯧꯔꯝꯒꯅꯦꯕ ꯈꯪꯉꯦꯗ ꯃꯤ ꯑꯗꯨꯒꯨꯝꯕ ꯃꯤꯗꯨ ꯒ꯭ꯌꯥꯟ ꯇꯥꯕ ꯍꯥꯏ ꯒ꯭ꯌꯥꯟ ꯒ꯭ꯌꯥꯟ ꯇꯥꯕ ꯍꯥꯏꯁꯦ ꯑꯗꯨꯒꯨꯝ ꯃꯤꯗꯨꯅꯤ
ꯑꯩ ꯃꯤ ꯐꯩꯌꯦ ꯍꯥꯏꯕꯒꯤ ꯒꯤ ꯅꯠ ꯅꯠꯇꯦꯕꯀꯣ ꯃꯤꯅ ꯍꯣꯏ ꯑꯩꯅ ꯑꯩꯉꯣꯟꯗ ꯆꯒꯠ ꯆꯒꯠ ꯇꯧꯔꯗꯤ ꯆꯒꯠ ꯆꯒꯠ ꯇꯧꯗꯦ ꯌꯦꯡꯕꯤ ꯌꯦꯡ ꯐꯥꯎ ꯌꯦꯡ ꯐꯥꯎ ꯌꯦꯡꯕꯤꯗꯕꯗꯣ ꯑꯗꯨꯃꯥꯏꯅꯗꯤ ꯇꯧꯋꯦꯀꯣ
ꯑꯁ ꯑꯗꯨꯗꯤ ꯑꯩ ꯆꯒꯥꯠ ꯆꯒꯥꯠ ꯇꯧꯕ ꯌꯥꯗꯦ ꯐꯒꯤ
ꯑꯩꯅ ꯄꯥꯝꯗꯕ ꯑꯃꯅꯀꯣ ꯅꯨꯄꯥ ꯑꯃ ꯑꯣꯏꯔꯒ ꯀꯩ ꯍꯥꯏꯁꯤꯔ ꯎꯝ ꯆꯥꯕꯦꯡ ꯆꯥꯕꯦꯡ ꯉꯥꯡꯕꯗꯣ ꯅꯨꯄꯤꯒꯤ ꯇꯥꯏꯞꯇ ꯇꯧꯔꯛꯄꯗꯣ ꯋꯥꯏ ꯈꯤꯇꯪ ꯑꯣꯏꯔꯁꯨ ꯑꯗꯨꯝ ꯅꯨꯄꯤꯒꯤ ꯇꯥꯏꯞꯇ ꯉꯥꯡꯂꯛꯄ ꯌꯥꯎꯋꯤꯗꯅ ꯅꯨꯄꯥ ꯑꯣꯏꯔꯁꯨ ꯂꯩꯇꯕ ꯅꯠꯇꯦꯀꯣ ꯂꯩꯕꯅꯤꯀꯣ ꯅꯪ ꯑꯗꯨꯒꯨꯝꯕꯗꯤ ꯑꯦꯁ ꯑꯩ ꯑꯅꯤꯐꯥꯎ ꯌꯦꯡꯕꯤꯗꯦ ꯑꯅꯤ ꯐꯥꯎ ꯑꯅꯤ ꯑꯥ ꯑꯅꯤ ꯑꯥ ꯃꯤꯗ ꯑꯅꯤ ꯐꯥꯎ ꯑꯥ ꯋꯥꯔꯤꯒꯁꯦ ꯁꯥꯅꯤꯡꯗꯕꯅꯤ ꯏꯃꯥꯟꯅꯕꯤꯒꯤ ꯍꯥꯟꯅ ꯃꯥ ꯈꯪꯅꯔꯝꯕ ꯑꯃ ꯂꯩꯑꯦꯕꯀꯣ ꯑꯩꯉꯣꯟꯗ ꯐꯣꯟ ꯇꯧꯔꯛꯑꯦꯕ ꯃꯔꯛ ꯃꯔꯛꯇ ꯀꯩ ꯍꯥꯏꯁꯤꯔꯥ ꯅꯞ ꯅꯞ ꯂꯥꯎꯔꯒꯀꯣ ꯀꯩ ꯀꯔꯤ ꯇꯧꯔꯤ ꯑꯗꯨꯃꯥꯏꯅ ꯇꯧꯕꯗ ꯇꯧꯋꯦꯕ ꯅꯨꯄꯥ ꯑꯣꯏꯔꯣꯀꯣ ꯑꯁ ꯇꯟꯕꯁꯤꯗꯤ ꯑꯩ ꯑꯗꯨ ꯄꯥꯏꯈꯠꯇꯦ ꯑꯗꯨꯒ ꯀꯔꯤꯅꯣ ꯑꯥ ꯅꯍꯥꯟ ꯑꯩꯈꯣꯏ ꯑꯩ ꯐꯣꯟ ꯂꯩꯕ ꯆꯠꯄꯅꯦꯕ ꯑꯩꯈꯣꯏ ꯑꯩꯈꯣꯏ ꯑꯍꯨꯝꯅꯦ ꯑꯩꯅꯦ ꯏꯃꯥꯟꯅꯕꯤ ꯑꯗꯨꯅꯦ ꯑꯗꯨꯒ ꯑꯃ ꯑꯩꯈꯣꯏ ꯑꯍꯨꯝ ꯆꯠꯄꯅꯦꯕ ꯑꯗꯨꯒ ꯏꯃꯥꯟꯅꯕꯤ ꯑꯅꯤ ꯗꯤ ꯑꯩꯒ ꯏꯃꯥꯟꯅꯕꯤ ꯑꯃꯒꯗꯤ ꯂꯩꯔꯦꯕ ꯃꯥ ꯃꯥ ꯂꯩꯕꯗꯣ ꯈꯔ ꯀꯩꯅꯣ ꯇꯧꯕ ꯃꯥꯃꯟꯗꯣ ꯈꯔ ꯌꯥꯗꯕ ꯍꯥꯏꯇꯥꯔꯦ ꯃꯥꯥꯏ ꯄꯩꯁꯥꯗꯣ ꯀꯩ ꯇꯧꯕꯒꯤꯔ ꯃꯥꯁꯨ ꯍꯥꯏꯗꯣꯛꯇꯕꯀꯣ
ꯑꯥꯢ
ꯑꯩꯈꯣꯏꯅ ꯑꯥ ꯈꯔ ꯃꯥꯃꯟꯁꯦ ꯋꯥꯡꯕꯗꯤ ꯅꯠꯇꯦꯀꯣ ꯑꯦꯚꯔꯦꯁꯇ ꯑꯗꯨꯝ ꯂꯩꯌꯦꯕ ꯂꯩꯔꯒ ꯃꯥꯗꯣ ꯎꯝ ꯃꯥ ꯃꯥꯒꯤ ꯅꯨꯄꯥꯒ ꯆꯠꯃꯤꯟꯅꯕꯅꯦꯕ ꯃꯥ ꯑꯦ ꯆꯠꯃꯤꯟꯅꯗꯦ ꯐꯣꯟ ꯑꯗꯨꯝ ꯄꯥꯏꯔꯒ ꯍꯥꯏꯔꯒꯀꯣ ꯑꯗꯣ ꯗꯨꯀꯥꯟ ꯌꯧꯔꯦ ꯑꯗꯨꯒ ꯑꯩꯈꯣꯏ ꯂꯩꯔꯦꯕ ꯏꯃꯥꯟꯅꯕꯤ ꯑꯃ ꯑꯅꯤꯗꯤ ꯑꯩꯒ ꯏꯃꯥꯟꯅꯕꯤ ꯑꯃꯒꯗꯤ ꯂꯩꯔꯦꯕ ꯑꯗꯨꯒ ꯏꯃꯥꯟꯅꯕꯤ ꯑꯃꯗꯣ ꯃꯥ ꯅꯨꯄꯥ ꯐꯣꯟꯗ ꯋꯥꯔꯤ ꯁꯥꯔꯒ ꯃꯣꯏꯕꯥꯅꯤꯗꯤ ꯑꯗꯨꯝ ꯑꯩ ꯂꯥꯏꯈ꯭ꯔꯦ ꯃꯥ ꯀꯌꯥꯃꯨꯛ ꯄꯤꯕ꯭ꯔꯥ ꯑꯗꯨꯃꯥꯏꯅ ꯄꯤꯌꯦ ꯍꯥꯏꯔꯒ ꯂꯩꯈ꯭ꯔꯦ ꯍꯥꯏꯌꯦ ꯍꯥꯏꯔꯒ ꯂꯩꯔꯦꯕ ꯅꯪꯗꯤ ꯍꯪꯕ ꯃꯥꯜꯂꯦ ꯃꯥꯗꯣ ꯄꯩꯁꯥꯗꯣ ꯀꯔꯤ ꯇꯧꯕꯒꯤꯔ ꯈꯪ ꯍꯥꯏꯗꯤ ꯑꯩꯈꯣꯏ ꯃꯔꯨꯞ ꯃꯁꯦꯟꯅꯤꯅ ꯁꯤꯌꯔ ꯇꯧ ꯍꯥꯏꯕꯀꯣ ꯑꯗꯨꯃꯥꯏꯅ ꯇꯧꯗꯦꯕ ꯈꯪꯕ
ꯃꯥꯅꯦ
ꯃꯊꯟꯇ ꯂꯣꯠ ꯁꯤꯟꯕꯗꯣ ꯂꯩꯗ꯭ꯔꯗꯤ ꯍꯣꯏ ꯂꯩ
ꯎꯝ
ꯂꯩꯗ꯭ꯔꯥꯁꯨ ꯑꯩꯈꯣꯏ ꯑꯗꯨꯝ ꯑꯦꯗꯖꯁ ꯇꯧꯕ ꯌꯥꯏꯅ
ꯃꯥꯅꯤ
ꯑꯗꯨ ꯑꯗꯨ ꯅꯠꯇꯥꯕꯤꯗꯀꯣ ꯎꯝ ꯎꯝ ꯑꯗꯨ ꯑꯗꯨ ꯅꯠꯇꯕꯤꯗ ꯃꯥꯗꯣ ꯑꯁ ꯑꯩ ꯂꯩꯔꯔꯣꯏꯒꯦꯗ ꯍꯥꯏꯔꯛꯄ ꯑꯃꯨꯛꯀꯥ ꯀꯣꯟꯅ ꯂꯩꯔꯒꯦ ꯍꯥꯏꯔꯕꯀꯣ ꯑꯗꯣ ꯃꯥꯅ ꯀꯩꯅꯣ ꯂꯩꯔꯗꯤ ꯑꯗꯨꯝ ꯈꯣꯏ ꯑꯣꯐꯔꯗ ꯃꯤ ꯑꯍꯨꯝ ꯂꯧꯔꯤꯗꯤ ꯂꯩꯔꯗꯤ ꯈꯔ ꯃꯣꯏꯁꯨ ꯇꯥꯒꯅꯤ ꯂꯩꯔꯁꯦ ꯍꯥꯏꯌꯣ ꯑꯩꯅ
ꯎꯝ
ꯅꯍꯥꯟ ꯅꯕꯅꯤ ꯍꯥꯟꯅ ꯂꯩꯔꯣ ꯑꯩ ꯀꯣꯟ ꯆꯠꯂꯥ ꯍꯜ ꯂꯩꯔꯒꯦ ꯄꯩꯁꯥ ꯄꯩꯁꯥ ꯆꯥ ꯄꯩꯁꯥꯒꯤ ꯃꯔꯝ ꯑꯝꯇꯥ ꯍꯥꯏꯔꯛꯇꯕ ꯃꯥꯗꯣ ꯑꯗꯥ ꯑꯦ ꯃꯥꯒꯤ ꯑꯥ ꯍꯧꯖꯤꯛ ꯃꯥꯒꯤ ꯅꯨꯄꯥꯗꯨꯅꯀꯣ ꯀꯣꯟꯅ ꯂꯩꯔꯁꯦ ꯍꯥꯏꯔꯛꯑꯦꯅ ꯍꯥꯏꯔꯛꯄꯀꯣ ꯑꯗꯣ ꯃꯥ ꯃꯕꯥꯅꯤꯗꯤ ꯊꯋꯥꯏ ꯅꯨꯡꯉꯥꯏꯗꯕ ꯃꯥꯜꯂꯦ ꯃꯥꯒꯤ ꯅꯨꯄꯥꯗꯣ ꯑꯗꯨ ꯀꯣꯟꯅ ꯑꯩꯉꯣꯟꯗ ꯐꯣꯟ ꯇꯧꯔꯛꯄ ꯑꯗꯨ ꯃꯥꯒꯤ ꯅꯨꯄꯥꯗꯣ ꯑꯩ ꯅꯝꯕꯔ ꯈꯪꯗꯦꯕꯀꯣ ꯑꯗꯨ ꯐꯣꯟ ꯇꯧꯔꯛꯑꯦ ꯑꯗꯨ
ꯎꯝ
ꯎꯝ ꯑꯩꯅꯦ ꯅꯃꯥꯟꯅꯕꯤꯒꯤ ꯑꯗꯨꯅꯦꯅ ꯍꯥꯏꯔꯛꯑꯦ ꯑꯣ ꯍꯥꯏ ꯀꯩꯗꯧꯔꯒꯦ ꯍꯥꯏꯔꯒꯥ ꯃꯥꯗꯣ ꯅꯕꯥꯅꯤ ꯗꯤ ꯑꯇꯥꯡ ꯑꯇꯥꯡꯕ ꯂꯩꯔꯕꯅꯤꯅ ꯏꯃꯥ ꯑꯩꯒꯤ ꯁꯥꯏꯠꯀꯤ ꯎꯝ ꯂꯩꯕ ꯐꯪꯗ꯭ꯔꯦ ꯏꯀꯥꯏꯔꯦ ꯍꯥꯏ ꯍꯥꯏꯔꯕꯣ ꯋꯥꯅꯤꯗ ꯁꯤꯕꯨ ꯃꯤ ꯋꯥꯔꯕ
ꯑꯩꯅ ꯑꯩ ꯁꯥꯎꯅꯤꯡꯕꯖꯤꯗꯤꯀꯣ ꯍꯥꯏꯗꯤ ꯀꯩ ꯍꯥꯏꯁꯤꯔꯥ ꯑꯩꯕ ꯑꯩꯈꯣꯏꯅ ꯌꯥꯝ ꯁꯣ ꯑꯣꯐ ꯇꯧꯕꯒꯤ ꯇꯥꯏꯞꯇꯥꯀꯣ ꯃꯥꯅ ꯉꯥꯡꯂꯛꯄ ꯋꯥꯅꯤꯗ
ꯃꯥꯅꯦ ꯆꯥꯃꯤꯟꯅꯕ ꯈꯣꯠꯄ ꯇꯧꯔꯗꯤ ꯈꯔ ꯁꯦꯌꯔ ꯇꯧꯔꯗꯤ ꯐꯕ
ꯍꯣꯏꯅꯦ ꯐꯩ ꯑꯗꯨꯅꯦ ꯑꯗꯨ ꯑꯩꯅ ꯑꯩꯅ ꯍꯥꯏꯔꯤꯅꯦ ꯑꯦ ꯀꯩꯅꯣ ꯅꯪ ꯍꯥꯏꯔꯤꯁꯤꯕꯣ ꯃꯥ ꯂꯩꯔꯨꯁꯤ ꯍꯥꯏꯔꯣ ꯃꯥ ꯌꯥꯗꯕꯩꯅꯤꯅꯦ ꯄꯩꯁꯥꯗꯤ ꯃꯥꯒꯤꯁꯨ ꯑꯥ ꯂꯩꯌꯦ ꯂꯩꯇꯦꯗꯤ ꯍꯥꯏꯔꯛꯇꯦ ꯀꯩꯗꯧꯔꯒꯦ ꯍꯥꯏꯁꯨ ꯑꯥ ꯅꯪꯅꯛ ꯀꯣꯟꯅ ꯂꯩꯁꯦ ꯍꯥꯏ ꯍꯥꯏ ꯍꯥꯏꯅꯦ ꯑꯩꯅ ꯍꯥꯏꯕ ꯑꯗꯨ ꯑꯗꯨ ꯅꯠꯇꯦ ꯃꯥ ꯄꯩꯁꯥꯗꯨ ꯈꯔ ꯋꯥꯠ ꯄꯒꯤꯅꯦ ꯑꯥ ꯅꯣꯏꯗꯤ ꯑꯇꯥꯡ ꯑꯇꯥꯡꯕ ꯂꯩꯔꯒ ꯃꯥꯗꯤ ꯀꯃꯥꯏ ꯎꯝ ꯈꯔ ꯅꯦꯝꯕ ꯂꯩꯗꯣꯏꯅꯣ ꯏꯀꯥꯏꯖꯔꯦ ꯍꯥꯏꯅ ꯍꯥꯏꯔꯛ ꯑꯥ ꯃꯥꯅ ꯏꯀꯥꯏꯕꯒꯤꯅꯦ ꯍꯥꯏꯔꯛꯄ ꯋꯥꯅꯤꯗꯥ ꯑꯥ ꯁꯥꯎꯅꯤꯡꯕꯖꯤꯗꯤꯀꯣ ꯑꯗꯨꯝ ꯃꯊꯪꯗꯥꯒꯤ ꯑꯩ ꯎꯝ ꯅꯨꯄꯥ ꯌꯥꯝ ꯊꯣꯛꯇꯦꯕ ꯎꯝ
ꯃꯥꯅꯦ ꯕꯦꯔꯥꯅꯤ ꯍꯥ
ꯏ ꯏ ꯀꯥꯕ ꯁꯤꯗꯤ ꯈꯪꯕ꯭ꯔꯥ
ꯏꯀꯥꯏꯔꯨꯅꯨ ꯀꯥꯕꯤ
ꯑꯗꯣ ꯃꯥꯗꯣ ꯑꯃꯨꯒꯥ ꯑꯥ ꯑꯩꯅ ꯑꯩꯅ ꯍꯥꯏꯕ ꯎꯝ ꯅꯠꯇꯦ ꯃꯊꯪꯗ ꯑꯃꯨꯛꯀꯥ ꯇꯧꯔꯛꯑꯦ ꯄꯥꯏꯕ ꯅꯨꯡꯉꯥꯏꯕ꯭ꯔꯥ ꯈꯣꯠꯄ꯭ꯔꯥꯅ ꯈꯪ ꯍꯪꯪꯂꯛꯑꯦ ꯑꯩꯅ ꯍꯣꯏ ꯄꯥꯏꯕ ꯅꯨꯡꯉꯥꯏꯌꯦ ꯑꯗꯨꯝ ꯑꯍꯟꯕꯒꯤ ꯑꯣꯏ ꯑꯍꯟꯕ ꯑꯣꯏꯕꯒꯤꯔ ꯈꯪꯗꯦ ꯄꯥꯏꯕꯗꯤ ꯑꯗꯨꯝ ꯅꯨꯡꯉꯥꯏ ꯑꯩꯈꯣꯏꯗꯤ ꯒꯦꯝꯒꯩꯒꯨꯝꯕ ꯁꯥꯟꯅꯗꯕꯅꯤꯅꯀꯣ ꯑꯗꯨꯝ ꯎꯝ ꯖꯁ ꯑꯗꯨꯝ ꯄꯥꯏꯕꯅꯦ ꯑꯩꯅ ꯍꯥꯏꯕ ꯒꯦꯝ ꯑꯗꯨꯗꯒꯤꯗꯤ ꯈꯪꯗꯦꯀꯣ ꯍꯥꯏꯕꯤꯕꯅꯦꯕ ꯃꯥꯒꯤ ꯈꯨꯉꯥꯡꯗꯣ ꯅꯨꯄꯤꯒꯤ ꯌꯥꯝ ꯇꯥꯏꯞ ꯅꯨꯄꯤꯒꯤ ꯇꯥꯏꯞꯇ ꯆꯒꯠ ꯆꯒꯠ ꯀꯩ ꯍꯥꯏꯁꯤꯔꯥ ꯅꯞ ꯅꯞ ꯂꯥꯎꯔꯒꯀꯣ ꯉꯥꯡꯉꯛꯄ ꯍꯥꯏ ꯍꯥꯢꯇꯥꯔꯦ
ꯑꯗꯨꯒꯨꯝꯕꯗꯨ ꯍ ꯅꯪ
ꯑꯦ ꯑꯩ ꯐꯨꯅꯤꯡꯕꯁꯤꯗꯤ
ꯑꯗꯨꯒꯨꯝꯕꯗꯨ ꯅꯪ ꯍꯩꯅꯗꯦ ꯍꯥꯢꯕꯅꯦ ꯅꯠꯇ꯭ꯔꯥ
ꯍꯣꯏ ꯍꯩꯅꯗꯦ ꯅꯨꯄꯥ ꯑꯣꯏꯔꯗꯤ ꯅꯨꯄꯥ ꯊꯣꯛꯑꯣ ꯀꯣ ꯕꯪ ꯕꯪ ꯂꯥꯛꯑꯣ ꯉꯥꯡꯔꯛꯑꯣꯕ ꯅꯠꯇꯕꯤꯗ
ꯃꯥꯅꯤ ꯆꯥꯅꯞꯄꯤꯒ ꯇꯧꯕꯗꯣ ꯐꯠꯇ꯭ꯔꯥ ꯑꯩꯁꯨ ꯇꯧꯋꯤ ꯇꯧꯋꯤ